ꯑ
ꯑꯣ ꯍꯣꯔꯦꯟꯗꯨ ꯄꯨꯡ ꯀꯌꯥꯃꯨꯛ ꯆꯠꯁꯤꯒꯦ ꯆꯠꯂꯗꯤ
ꯆꯠꯂꯗꯤ ꯑꯩꯗꯤ ꯑꯗꯨꯝ ꯃꯔꯤ ꯃꯈꯥꯏ ꯁ꯭ꯋꯥꯏꯗ ꯆꯠꯅꯤꯡꯕ ꯅꯪꯗꯣ ꯑꯉꯥꯡ ꯇꯨꯏꯁꯟ ꯊꯤꯟꯕ ꯂꯧꯕ ꯇꯧꯕꯗꯣ ꯅꯨꯡꯉꯥꯏꯇꯕ ꯄꯨꯡ ꯇꯔꯨꯛꯇ ꯅꯠ ꯅꯪꯅ ꯆꯠꯄꯗꯣ
ꯑ ꯑꯗꯨ ꯊꯤꯟꯕꯒꯤꯗꯤ ꯄꯨꯡ ꯃꯔꯤ ꯃꯈꯥꯏ ꯑꯗꯨꯋꯥꯏꯗ ꯊꯤꯟꯕꯅꯦꯕꯀꯣ ꯆꯠꯄꯗꯣ ꯄꯨꯡ ꯑꯍꯨꯝꯗꯣ ꯉꯝꯃꯟꯗꯣꯔꯥ ꯅꯪ
ꯑꯍꯨꯝꯗꯤ ꯑꯃꯨꯛ ꯉꯟꯃꯟꯅꯤꯗ ꯅꯤꯁꯥ ꯁꯥꯔꯗꯤ ꯌꯥꯝ ꯊꯤꯅ ꯁꯥꯔꯛꯀꯅꯤꯌꯦ
ꯍꯣꯏ ꯊꯤꯟꯕꯗꯣ ꯑꯩꯈꯣꯏ ꯗꯥꯟ ꯃꯥꯏꯟ ꯊꯤꯟꯖꯔꯣꯅꯤ ꯑꯗꯨꯒ ꯄꯨꯡ ꯃꯔꯤ ꯑꯗꯨꯋꯥꯏ ꯆꯠꯂꯁꯤꯔꯣ
ꯄꯨꯡ ꯃꯔꯤꯁꯨ ꯉꯟꯃꯟꯗ꯭ꯔꯣ ꯄꯨꯡ ꯃꯔꯤ ꯃꯈꯥꯏ ꯁ꯭ꯋꯥꯏꯆꯠꯁꯤ ꯀꯩꯅ ꯌꯥꯝ ꯉꯟꯕꯅꯦ ꯍꯧꯖꯤꯛꯇꯤ ꯄꯨꯡ ꯇꯔꯨꯛꯇ ꯃꯝꯕꯅꯦ ꯅꯪ ꯂꯧꯕ ꯆꯠꯄꯩ ꯃꯇꯝ ꯅꯪꯅꯕꯔꯥꯕ
ꯑꯣ ꯑꯗꯨꯏꯁꯨ ꯑꯣꯏꯕ ꯑꯗꯨ ꯅꯠꯇ꯭ꯔꯒ ꯀꯩꯅꯣ ꯇꯧꯕꯒꯤ ꯃꯔꯤ ꯃꯈꯥꯏꯗꯣ ꯑꯃꯨꯛ ꯅꯣꯡꯁꯨ ꯃꯪꯕꯅꯤꯅ ꯍꯥꯏꯕꯒꯤꯅꯤꯗ
ꯍꯣꯏ ꯌꯥꯏꯦ ꯀꯥꯏꯗꯦ ꯑꯗꯨꯝ ꯃꯔꯤ ꯑꯗꯥꯏꯆꯠꯈ꯭ꯔꯁꯨ
ꯍꯣꯏ ꯅꯣꯏ ꯃꯃꯥꯡꯒꯤ ꯑꯉꯥꯡꯗꯨꯁꯨ ꯑꯗꯨꯝ ꯀꯧꯕ ꯌꯥꯔꯗꯤ ꯀꯧꯔꯛꯑꯣ ꯑꯗꯨꯒ ꯄꯨꯟꯅ ꯆꯠꯃꯤꯟꯅꯈ꯭ꯔꯁꯥ
ꯍꯣꯏ ꯃꯥꯟꯍꯥꯏꯁꯦ ꯁꯥꯏꯀꯜ ꯀꯟꯅ ꯊꯧꯁꯦ ꯍꯥꯏꯕꯅꯦ ꯅꯣꯡꯃꯪꯕꯁꯤꯅ
ꯍꯣꯏ ꯅꯣꯡꯃꯪꯉꯗꯤ ꯑꯃꯨꯛ ꯁꯥꯏꯀꯜ ꯀꯩꯀꯩ ꯊꯧꯕꯗꯣ ꯅꯨꯡꯉꯥꯏꯇꯦꯗꯅꯀꯣ ꯍꯧꯖꯤꯛ ꯂꯥꯞꯅ ꯆꯠꯄꯗꯁꯨ ꯑꯩꯗꯤ ꯊꯧꯕꯨ ꯊꯧꯍꯟꯅꯤꯡꯗꯦ ꯀꯩꯒꯤꯅꯣ ꯍꯥꯏ ꯇꯥꯔꯗꯤ ꯂꯝꯕꯤꯁ ꯍꯥꯏꯗꯤ ꯂꯝꯕꯤ ꯁꯣꯔꯣꯛ ꯑꯆꯧꯕꯁꯤꯗ ꯊꯧꯔꯨꯔꯒ ꯍꯧꯖꯤꯛ ꯃꯥꯗꯤ ꯍꯧꯖꯤꯛ ꯊꯕꯛ ꯊꯣꯛꯇꯣꯛꯑ ꯂꯩꯔꯕꯅꯦ ꯍꯌꯦꯡ ꯆꯠꯃꯤꯟꯅꯔꯨꯔꯒ ꯈꯨꯗꯣꯡꯊꯤꯕ ꯅꯪꯉꯒ ꯅꯪꯅ ꯄꯨꯊꯣꯛꯄ ꯇꯥꯅꯤ ꯑꯗꯨꯏ ꯁꯔꯨꯛꯅꯦ ꯆꯠꯄ ꯌꯥꯕ ꯁ꯭ꯋꯥꯏ ꯑꯅꯛꯄꯗ ꯑꯗꯨꯝ ꯀꯩꯅꯣꯒꯨꯝꯕ ꯆꯠꯂꯣ ꯃꯤ ꯌꯥꯝ ꯆꯤꯛꯄ ꯃꯐꯝꯗ ꯑꯣꯏꯅ ꯆꯠꯂꯣ ꯑꯗꯨꯅ ꯐꯕꯅꯤ ꯅꯠꯇ꯭ꯔꯒꯗꯤ ꯍꯌꯦꯡ ꯈꯨꯗꯣꯡ ꯏꯍꯦ ꯍꯥꯏꯔ ꯇꯣꯛꯀꯅꯤ ꯑꯗꯨꯃꯥꯏꯅ ꯇꯧꯕꯗꯣ ꯅꯨꯡꯉꯥꯏꯇꯕꯅꯤ ꯅꯪꯒꯁꯨ ꯆꯠꯃꯤꯟꯅꯔꯨꯔꯒ ꯍꯌꯦꯡ ꯅꯪꯁꯨ ꯅꯨꯡꯉꯥꯏꯔꯣ ꯀꯩꯁꯨ ꯑꯁꯣꯏꯕ ꯍꯥꯏꯕꯁꯤ ꯇꯝꯕ ꯉꯝꯗꯦꯗꯅꯀꯣ
ꯍꯥꯏꯕꯅꯤꯅꯦ ꯌꯥꯗꯦ ꯑꯉꯥꯡꯅꯦ ꯇꯧꯔꯤꯁꯦ ꯍꯥꯏꯗꯤ ꯉꯥꯡꯅꯕ ꯋꯥꯕ ꯑꯗꯨꯃꯥꯏꯅ ꯑꯣꯏꯌꯦꯕ
ꯎꯝ ꯍꯣꯏ ꯑꯗꯨꯕꯨꯗꯤ ꯇꯧꯔꯝꯒꯅꯤ ꯃꯁꯥꯅꯁꯨ ꯈꯤꯇꯪ ꯑ ꯃꯇꯣꯝ ꯈꯛꯇ ꯄꯣꯛꯄꯒꯤ ꯈꯤꯇꯪ ꯀꯦꯅ ꯌꯣꯛꯄꯅꯤꯅꯀꯣ
ꯀꯅꯥ ꯀꯅꯥ ꯄꯥꯎ ꯐꯥꯎꯅꯒꯦ ꯅꯪꯗꯤ
ꯀꯅꯥꯝꯐꯥꯎ ꯐꯥꯎꯅꯗꯦꯗ ꯍꯧꯖꯤꯛꯀꯥꯟꯗꯕꯨ ꯀꯔꯤꯕꯨ ꯐꯥꯎ ꯐꯥꯎꯗ ꯍꯣꯏ ꯉꯔꯥꯡ ꯀꯩꯅꯣꯒꯤ ꯁꯤꯂꯣꯡꯗ ꯂꯩꯕ ꯅꯨꯄꯤꯗꯣ ꯐꯣꯟ ꯑ ꯑ ꯃꯦꯁꯦꯁ ꯀꯩꯀꯥ ꯊꯥꯅꯔꯝꯃꯦ ꯑꯇꯩꯗꯤ ꯊꯣꯏꯅ ꯐꯥꯎꯅꯗꯦꯗ ꯑꯆꯥꯄꯣꯠ ꯆꯥꯃꯤꯟꯅꯕ ꯍꯥꯏꯔꯦ ꯀꯩꯅꯣꯒ ꯃꯌꯥꯏ ꯀꯥꯏꯗꯨꯃꯒ ꯑꯗꯨꯃꯥꯏꯅ ꯑꯗꯨꯝ ꯃꯥꯗꯤ ꯑꯆꯥꯄꯣꯠ ꯆꯥꯅꯤꯡꯉꯛꯄ ꯑꯩꯅ ꯑꯆꯥꯄꯣꯠ ꯆꯥꯅꯤꯡꯉꯛꯀꯥꯟꯗ ꯑꯗꯨꯝ ꯀꯧꯔ ꯆꯥꯃꯤꯟꯅꯩ ꯅꯣꯏꯅ ꯑꯃꯨꯛ ꯊꯕꯜ ꯆꯠꯄꯒꯨꯝꯕ ꯍꯦꯛꯇ ꯇꯥꯕ ꯑꯗꯒꯤ ꯑꯃꯨꯛ ꯍꯧꯔꯁꯨ ꯑꯃꯨꯛ ꯀꯩꯅꯣ ꯇꯧꯕ ꯂꯩꯊꯣꯛꯄ ꯈꯣꯠꯄ ꯇꯧꯕꯗꯨꯒꯤ ꯑꯩꯈꯣꯏꯅꯤ ꯑꯗꯨꯝ ꯃꯔꯛ ꯃꯔꯛꯇ ꯆꯥꯃꯤꯟꯅꯩ ꯅꯣꯏꯗꯁꯨ ꯑꯗꯨ ꯑꯩ ꯑꯅꯝꯕꯅꯗꯤ ꯑꯗꯨꯝ ꯑꯩꯈꯣꯏ ꯆꯥꯕ ꯑꯩꯈꯣꯏꯅꯤꯒ ꯆꯠꯃꯤꯟꯅ ꯀꯥꯟꯗ ꯅꯣꯏ ꯑꯗꯨꯝ ꯀꯧꯕꯅꯦ ꯀꯧꯕꯨꯗꯤ ꯍꯣꯏ ꯐꯔꯛ ꯇꯥꯕ ꯅꯪꯅꯍꯥꯃꯨꯛ ꯑꯥ ꯏꯝꯐꯥꯜ ꯆꯠꯄ ꯅꯨꯃꯤꯠꯇꯨꯕꯨꯗꯤ ꯑꯃꯨꯛ ꯑꯩꯅ ꯏꯝꯐꯥꯜ ꯆꯠꯈꯤꯕꯅꯦ ꯍꯜꯂꯛꯑꯝꯒꯤꯔꯣꯏꯅꯦꯕ ꯑꯗꯨꯕꯨꯗꯤ ꯀꯧꯗ꯭ꯔꯦ ꯑꯗꯨꯃꯗꯤ ꯑꯗꯨꯁꯨ ꯅꯨꯡꯗꯨꯁꯨ ꯑꯃꯨꯛ ꯑꯥ ꯀ꯭ꯂꯤꯅꯤꯛ ꯆꯠꯂꯕꯅꯤꯅ ꯑꯃꯨꯛ ꯃꯥꯗꯤ ꯍꯜꯂꯛꯇ꯭ꯔꯤꯕꯅꯤꯅ ꯑꯗꯨꯃꯗꯤ ꯃꯃꯥꯁꯨ ꯑꯗꯨꯝ ꯐꯔꯛ ꯇꯥꯔꯦ ꯑꯩꯈꯣꯏꯅꯤꯕꯨꯗꯤ ꯃꯔꯛ ꯃꯔꯛꯇ ꯄꯨꯜꯂꯤ ꯍꯥꯏꯇꯥꯔꯦ ꯑꯗꯨꯃꯥꯏꯅ
ꯍꯣꯏ ꯀꯥꯏꯗꯦꯗ ꯀꯩꯁꯨ ꯑꯗꯨꯒꯤꯗ ꯈꯟꯕ ꯈꯣꯠꯄꯕꯨꯗꯤ ꯂꯩꯇꯦꯗ ꯑꯗꯨꯝ ꯁꯪꯗꯕꯅꯤꯅꯀꯣ ꯅꯨꯝꯗꯥꯡꯋꯥꯏꯔꯝꯁꯨ ꯗꯨꯝ ꯆꯤꯜꯂꯦꯕ ꯑꯣ ꯑꯗꯨꯗꯨꯒꯤꯅꯤꯗ
ꯍꯣꯏ ꯑꯗꯨꯃꯥꯏꯟ ꯇꯧꯋꯦ ꯅꯪ ꯑꯗꯣ ꯀꯩꯅꯣꯒꯤꯗꯨꯗꯤ ꯇꯧꯔꯤꯕ꯭ꯔꯣ ꯑꯗꯨꯝ ꯋꯥꯍꯩ ꯃꯤꯅ ꯍꯥꯏꯔꯛꯄꯗ ꯑꯗꯨꯝ ꯍꯟꯗꯣꯛꯄꯤ ꯈꯣꯠꯄꯤ ꯇꯧꯕꯤꯗꯣ ꯇꯧꯔꯤꯔꯣ ꯍꯧꯖꯤꯛꯐꯥꯎ
ꯇꯧꯋꯦ ꯇꯧꯋꯦ ꯉꯁꯥꯏ ꯈꯔ ꯇꯧꯕꯅꯦ
ꯑꯣ ꯃꯣꯏꯒꯤꯗꯣ ꯈꯨꯗꯛ ꯈꯨꯗꯛꯇ ꯑꯗꯨꯝ ꯄꯩꯁꯥꯗꯤ ꯆꯪꯕ ꯃꯥꯜꯂꯦꯕꯀꯣ ꯑꯩꯅ ꯉꯔꯥꯡ ꯂꯨꯄꯥ ꯆꯅꯤꯃꯨꯛ ꯆꯪꯕꯗꯣꯀꯣ ꯉꯁꯤ ꯌꯧꯒꯥꯟꯗ ꯂꯨꯄꯥ ꯆꯍꯨꯝ ꯈꯔ ꯍꯦꯜꯂꯝꯃꯦꯕꯀꯣ ꯑꯗꯨꯃꯥꯏꯅ ꯇꯣꯏꯅ ꯑꯗꯨꯝ ꯆꯪꯕ꯭ꯔꯥ ꯈꯣꯠꯄ꯭ꯔ ꯅꯠꯇ꯭ꯔꯒꯅ ꯃꯣꯏ ꯉꯔꯥꯡ ꯑꯗꯨꯝ ꯑꯥꯑ ꯄꯩꯁꯥ ꯄꯤꯕ ꯅꯨꯃꯤꯠ ꯇꯥꯕꯒꯤ ꯑꯗꯨꯃꯥꯏꯅ ꯄꯤꯕ꯭ꯔꯥ ꯑꯗꯨꯃꯥꯏꯅ ꯈꯪꯗꯦ ꯑꯗꯨꯃꯥꯏꯅ ꯇꯧꯕꯩꯔꯥ ꯈꯪꯗꯦ ꯄꯩꯁꯥ ꯈꯔ ꯍꯦꯟꯒꯠꯂꯝꯃꯦ ꯉꯁꯤ
ꯎꯝ ꯑꯩꯈꯣꯏ ꯅꯥꯎꯕꯥ ꯉꯁꯥꯏ ꯇꯧꯍꯟꯕꯅꯦ ꯑꯩꯅ ꯍꯥꯏꯗꯤ ꯆꯨꯝꯃꯤ ꯂꯥꯜꯂꯤ ꯌꯦꯡꯍꯟꯕ ꯗꯣ ꯗꯣ ꯑꯗꯨ ꯌꯦꯡꯕ ꯀꯥꯟꯗ ꯃꯥꯏ ꯌꯥꯝ ꯌꯥꯝꯈ꯭ꯔꯕꯅꯦ ꯍꯥꯏꯗꯤ ꯉꯔꯥꯡꯁꯨ ꯑꯗꯨꯒꯤꯗꯤ ꯑꯗꯨꯝ ꯃꯣꯏ ꯌꯥꯡꯈꯩ ꯌꯥꯡꯈꯩ ꯇꯧꯕꯗ ꯀꯨꯟꯊ꯭ꯔꯥ ꯀꯨꯟꯊ꯭ꯔꯥ ꯑꯗꯨꯃꯥꯏꯅ ꯍꯥꯞꯄꯤꯕꯅꯦꯕ
ꯎꯝ ꯑꯣ ꯌꯥꯡꯈꯩ ꯌꯥꯡꯈꯩ ꯇꯧꯕ ꯀꯨꯟꯊ꯭ꯔꯥ ꯀꯨꯟꯊ꯭ꯔꯥ ꯑꯗꯨꯃꯥꯏꯅ ꯍꯥꯞꯄ ꯑꯗꯣ ꯕꯦꯂꯤꯗꯦꯁꯟꯒꯤꯁꯤꯅ ꯑꯃꯨꯛ ꯀꯩꯅꯣ ꯇꯧꯋꯦ ꯃꯣꯏꯒꯤꯅꯣ ꯄꯩꯁꯥ ꯈꯔ ꯄꯤꯛꯄ ꯃꯥꯜꯂꯦ ꯖꯤꯔꯣ ꯄꯣꯏꯟ ꯁꯤꯛꯁ ꯇꯨ ꯍꯥꯏ ꯃꯣꯏꯅ ꯍꯥꯏꯔ ꯀꯥꯟꯗ ꯀꯩꯅꯣ ꯑꯃꯗ ꯑꯣꯗꯤꯌꯣ ꯑꯃꯗ ꯑꯗꯨꯗꯤ ꯄꯩꯁꯥꯗꯨ ꯑꯩꯅ ꯑꯣꯖꯥꯗꯨꯗ ꯄꯩꯁꯥ ꯄꯤꯛꯃꯜꯂꯦꯅ ꯍꯥꯏ ꯅꯋꯥꯏ ꯌꯥꯝꯄꯦꯠ ꯀꯅꯨ ꯀꯩꯅꯣꯒ ꯇꯧꯔꯛꯑꯦ ꯃꯤꯗꯤ ꯂꯣꯏ ꯇꯧꯕꯅꯤ ꯈꯣꯠꯄꯅꯤ ꯑꯗꯨꯅꯤ ꯌꯥꯝ ꯅꯨꯡꯉꯥꯏ ꯍꯥꯏꯕꯅꯤꯒ ꯍꯥꯏꯔ ꯅꯨꯡꯉꯥꯏꯕ ꯍꯥꯏꯁꯦ ꯆꯦꯛꯇꯨ ꯇꯧꯔꯅꯤꯗꯅꯀꯣ ꯑꯗꯨꯒ ꯑꯃꯨꯛ ꯔꯤꯖꯦꯛ ꯇꯧꯕ ꯀꯥꯡꯕꯨꯗꯨꯗ ꯑꯃꯨꯛ ꯑꯩꯈꯣꯏꯅ ꯚꯣꯏꯁ ꯃꯦꯜ ꯇꯧꯔ ꯊꯥꯗꯣꯏꯅꯦꯕꯀꯣ ꯑꯗꯣ ꯔꯤꯖꯦꯛ ꯇꯧꯗꯣꯏꯁꯦ ꯑꯩꯅ ꯏꯟꯑꯣꯗꯤꯕꯜ ꯀꯥꯡꯕꯨꯗꯨꯁꯨ ꯔꯤꯖꯦꯛ ꯇꯧꯗꯣꯏꯔ ꯅꯠꯇ꯭ꯔꯒꯅ ꯑꯃ ꯏꯟꯇꯦꯖꯦꯜ ꯀꯩꯕ ꯏꯟꯇꯦꯂꯤꯖꯤꯕꯜ ꯍꯥꯏꯕ꯭ꯔꯥ ꯑꯗꯨꯁꯨ ꯀꯩꯅꯣ ꯔꯤꯖꯦꯛ ꯇꯧꯗꯣꯏꯔꯥ ꯒ꯭ꯌꯥꯟ ꯇꯥꯗꯕ ꯑꯩꯁꯦ ꯑꯗꯨꯁꯨ ꯍꯪꯒꯦ ꯇꯧꯕꯅꯦ ꯕ ꯍꯪꯗ꯭ꯔꯤ ꯍꯧꯖꯤꯛ ꯐꯥꯎꯗꯤ
ꯈꯪꯗ ꯗ ꯇꯣꯛ ꯑꯁꯦ ꯁꯤ ꯋꯔꯤꯁꯦ ꯑꯇꯣꯄꯥ ꯑꯃ ꯁꯥꯁꯦꯗꯥ
ꯑꯣꯏ ꯁꯥꯁꯦ
ꯅꯠꯇꯔꯥ ꯗꯤ ꯏꯕꯅꯤ ꯄꯔꯣꯕꯂꯦꯝ ꯏꯕꯥꯅꯤꯁꯦ ꯑꯩꯈꯣꯏꯒꯤ ꯀꯩꯅꯣꯁꯤꯒꯤ ꯋꯥꯔꯤ ꯁꯥꯟꯅꯔꯦ ꯑꯗꯨꯅꯕꯥꯅꯤ ꯔꯤꯖꯦꯛ ꯇꯧꯒꯦ ꯍꯥꯏꯔ ꯊꯔꯦ ꯑꯗꯨ ꯇꯣꯏꯔꯅꯦ
ꯍꯣꯏ
ꯌꯨꯝꯗ ꯂꯩ ꯔ ꯅꯤ ꯅ ꯅꯦ ꯑꯉꯥꯡ ꯃꯌꯥꯝꯁꯦ ꯑꯃꯅ ꯑꯃꯨꯛ ꯉꯥꯡꯉꯅꯤꯅ ꯑꯩ ꯌꯨꯝꯒꯤ ꯃꯤꯅ ꯑꯃꯨꯛ ꯉꯥꯡꯉꯛꯀꯅꯤ ꯋꯥꯔꯤ ꯁꯥꯟꯅꯕꯁꯨ ꯂꯩꯇꯦꯕ ꯑꯗꯨꯅ ꯑꯩꯁꯨ ꯌꯦꯡꯉꯦ ꯉꯁꯥꯏ ꯁꯨꯃꯥꯡ ꯈꯣꯡꯕ ꯇꯧꯗꯅ ꯑꯃꯛ ꯁꯥꯏꯀꯪꯗ ꯂꯩꯔ ꯑꯩꯁꯦ ꯃꯤꯅ ꯎꯕꯗꯀꯣ ꯀꯔꯤꯅꯣ ꯁꯤꯕꯨ ꯀꯅꯥ ꯀꯅ ꯋꯥꯏꯁꯅꯩꯖꯥꯠꯅꯣ ꯃꯤꯅ ꯎꯕꯗ ꯉꯥꯎꯔꯕ꯭ꯔꯥꯅ ꯍꯥꯏꯅꯔꯅꯤ ꯍꯥꯏꯕꯥ
ꯑ ꯅꯣꯏ ꯁꯥꯟꯅꯕ ꯌꯥꯕ ꯃꯐꯝꯗꯤ ꯂꯩꯔꯦ ꯅꯣꯏ ꯏꯕꯥꯏꯍꯣꯏꯗ ꯁꯨꯝ ꯊꯣꯛꯑꯒ ꯁꯨꯝ ꯒꯨꯜ ꯃꯣꯔꯒ ꯍꯧꯕ ꯃꯐꯝꯗꯣ ꯑꯗꯣꯝꯗ ꯊꯣꯛꯑꯒ ꯁꯥꯟꯅꯕꯗꯤ ꯎꯀꯨ ꯂꯩꯕꯗꯨꯗ ꯁꯥꯟꯅꯕꯁꯨ ꯌꯥꯅꯤ ꯃꯤ ꯏꯆꯤꯛ ꯆꯤꯛꯀꯨꯝ ꯇꯧꯕꯅꯤ ꯑꯗꯨꯋꯥꯏꯗꯗꯤ
ꯁꯤꯅ ꯉꯥꯎꯔꯦ ꯉꯥꯎꯔꯦ ꯀꯩꯅꯣꯗ
ꯍꯥꯏꯔꯨꯌꯦ ꯍꯥꯏꯔꯨꯏ ꯑꯩꯈꯣꯏ ꯑꯩꯈꯣꯏꯗꯤ ꯑꯩꯈꯣꯏ ꯁ꯭ꯀꯨꯜ ꯋꯥꯔꯤ ꯁꯥꯟꯅꯕꯗ ꯀꯅꯥꯝ ꯀꯔꯤꯝ ꯍꯥꯏꯔꯣꯏ ꯍꯣꯏ ꯍꯧꯔꯀꯥꯟꯗꯕꯨꯗꯤ ꯃꯤꯅ ꯑꯗꯨꯝ ꯌꯦꯡꯉꯛꯄꯗꯤ ꯌꯥꯏ ꯑꯗꯨꯣ ꯀꯩꯁꯨ ꯑꯗꯨꯃꯥꯏꯅ ꯍꯥꯏꯕꯗꯤ ꯍꯥꯏꯅꯔꯣꯏꯗ ꯍꯧꯖꯤꯛꯀꯥꯟꯗꯕꯨ ꯀꯩ ꯑꯩꯈꯣꯏ ꯑꯉꯥꯡ ꯃꯆꯥꯁꯨ ꯅꯠꯇ꯭ꯔꯕ
ꯑꯗꯨꯗꯤ ꯌꯥꯏꯌꯦ ꯑꯗꯨꯗ ꯑꯩꯗꯣ ꯀꯩꯅꯣꯗꯣ ꯂꯣꯏꯈ꯭ꯔꯕ ꯑꯩꯒꯤ ꯅꯦꯠꯇꯨ ꯂꯣꯏꯈ꯭ꯔꯕ ꯑꯗꯨꯅ ꯁꯨꯝ ꯋꯥꯏ ꯐꯥꯏ ꯁꯝꯗ꯭ꯔꯗꯤ ꯂꯥꯞꯅ ꯊꯣꯛꯄ ꯁꯨ ꯌꯥꯗꯕ ꯑꯗꯨꯗꯨꯒꯤꯅꯤꯗ
ꯑꯥ ꯍꯣꯏ ꯅꯦꯠ ꯀꯩꯁꯤꯁꯨ ꯗꯔꯀꯥꯔ ꯑꯣꯏꯕꯅ ꯇꯧꯔꯤꯁꯦ ꯑꯩꯁꯦ ꯆꯍꯤ ꯑꯃꯒꯤꯅꯍ ꯑꯃꯨꯛ ꯍꯥꯞꯄꯗꯣ ꯃꯦꯗ ꯂꯣꯏꯈ꯭ꯔꯦꯕꯀꯣ ꯑꯗꯨ ꯑꯃꯨꯛ ꯑꯃꯨꯛ ꯍꯥꯞꯇꯗꯤ ꯌꯥꯔꯔꯣꯏꯕ ꯑꯗꯨ ꯂꯨꯄꯥ ꯂꯤꯁꯤꯡ ꯁꯤꯡ ꯑꯅꯤꯗ ꯍꯥꯞꯈꯤ ꯈꯤꯕꯅꯦ ꯂꯤꯁꯤꯡ ꯑꯅꯤꯒꯤ ꯆꯍꯤ ꯑꯃꯒꯤ ꯑꯗꯨꯁꯨ ꯅꯣꯡꯃꯗ ꯇꯨ ꯄꯣꯏꯟ ꯐꯥꯏꯚ ꯐꯪꯕꯅꯦꯕ ꯖꯤꯕꯤꯗꯣ ꯆꯥꯎꯋꯤꯗꯅꯀꯣ ꯑꯗꯨꯝ ꯑꯗꯨꯅ ꯑꯗꯨꯏꯗꯣ ꯍꯟꯗꯛꯇꯤ ꯐꯪꯗ꯭ꯔꯕ ꯑꯩꯁꯨ ꯍꯪꯗ꯭ꯔꯤꯑꯕꯀꯣ ꯑꯣꯐꯔ ꯂꯥꯛꯄ ꯂꯥꯛꯇꯕ꯭ꯔꯥ ꯑꯗꯣ ꯑꯗꯣ ꯍꯥꯞꯄꯒꯗꯤ ꯑꯗꯨꯅ ꯍꯥꯞꯄꯅ ꯐꯩꯑꯕ ꯍꯟꯗꯛ ꯍꯧꯖꯤꯛ ꯀꯔꯤꯝ ꯑꯣꯐꯔ ꯂꯩꯇꯕ ꯀꯥꯟꯗ ꯂꯨꯄꯥ ꯂꯤꯁꯤꯡ ꯑꯍꯨꯝꯒ ꯆꯥꯇ꯭ꯔꯨꯛ ꯂꯛ ꯀꯩꯅꯣꯝ ꯑꯣꯏꯕꯅꯦꯕꯀꯣ ꯑꯗꯨꯁꯨ ꯏꯁꯥꯗ ꯑꯗꯨꯝ ꯀꯥꯟꯅꯖꯩꯑꯕ ꯀꯩꯒꯤꯅꯣ ꯍꯥꯏ ꯇꯥꯔꯗꯤ ꯀꯩꯒꯨꯝꯕ ꯐꯥꯏꯚ ꯖꯤ ꯄꯥꯏ ꯍꯥꯏ ꯇꯥꯔꯒꯗꯤ ꯑꯟꯂꯤꯃꯤꯇꯦꯠ ꯗꯇꯥ ꯑꯣꯏꯗꯣꯏꯅꯦꯕꯀꯣ ꯂꯨꯄꯥ ꯂꯤꯁꯤꯡ ꯑꯨꯛ ꯍꯥꯞꯄꯗꯅ ꯉꯁꯥꯏ ꯑꯁꯨꯛꯄꯝ ꯑꯣꯏꯗꯣꯏꯅꯦꯕ ꯑꯗꯨꯃꯕꯨꯗꯤ ꯀꯥꯟꯅꯩ ꯍꯣꯏ ꯃꯔꯛ ꯃꯔꯛꯇ ꯁꯤꯗ ꯀꯩꯅꯣꯒꯤ ꯏꯟꯇꯔꯅꯦꯠ ꯕꯦꯟ ꯇꯧꯕꯒꯨꯝꯕꯗꯗꯤ ꯑꯃꯨꯛ ꯅꯨꯡꯉꯥꯏꯇꯦꯀꯣ ꯑꯗꯨ ꯄꯩꯁꯥꯗꯣ ꯄꯥꯝꯃꯏꯗꯅꯀꯣ ꯊꯥ ꯑꯃꯅꯤꯒ ꯚꯦꯟ ꯇꯧꯁꯤꯟꯈ꯭ꯔꯒꯗꯤ ꯑꯗꯨꯒꯨꯝꯕꯗꯤ ꯈꯔ ꯅꯨꯡꯉꯥꯏꯇꯦ
ꯄꯩꯁꯥ ꯄꯥꯏꯕꯤꯅꯤ ꯅꯪꯅ ꯑꯣꯏꯔꯤꯁꯦ ꯑꯩꯈꯣꯏ ꯁꯤꯗ ꯀꯗꯥꯏꯗꯒꯤ ꯊꯥ ꯑꯃꯒꯤ ꯍꯥꯞꯄꯗꯨ ꯐꯥꯎꯕ ꯑꯩꯅ ꯍꯥꯏꯗꯤ ꯀꯩꯅꯣ ꯌꯥꯎꯗꯕꯤ ꯍꯥꯞꯄꯦꯕ ꯍꯥꯏꯕꯗꯤ ꯑꯩꯈꯣꯏꯁꯦ ꯅꯦꯠ ꯌꯥꯎꯗꯕꯤꯗꯣ ꯍꯥꯞꯄꯦꯕ ꯑꯩꯈꯣꯏ ꯑꯗꯨꯝ ꯁꯤꯗ ꯂꯩꯔꯦ ꯑꯗꯨꯝ ꯑꯌꯨꯛ ꯅꯨꯡꯗꯥꯡꯁꯨ ꯌꯨꯝꯗ ꯂꯩꯕꯅꯤꯅ ꯑꯗꯨꯝ ꯀꯩꯅꯣ ꯇꯧꯔꯦ ꯋꯥꯏ ꯐꯥꯏ ꯁꯝꯃꯦ ꯑꯗꯒꯤ ꯂꯥꯏꯕ꯭ꯔꯦꯔꯤ ꯆꯠꯂꯦ ꯋꯥꯏ ꯐꯥꯏ ꯁꯝꯃꯤ ꯑꯩꯒꯤ ꯇꯇꯥꯒꯤ ꯁꯤꯖꯤꯟꯅꯕ ꯑꯝꯇ ꯀꯥꯏ ꯍꯦ ꯂꯩꯇꯦꯕꯀꯣ ꯑꯗꯒꯤ ꯑꯩ ꯊꯕꯛ ꯆꯠꯂꯦ ꯈꯜꯂ ꯊꯕꯛ ꯃꯐꯝꯗꯁꯨ ꯑꯗꯨꯝ ꯋꯥꯏ ꯐꯥꯏ ꯍꯥꯞꯄꯦꯕ ꯑꯗꯨꯅ ꯍꯣꯏ ꯃꯩꯒꯨꯝꯕ ꯃꯨꯠꯈꯤꯕ ꯗꯨꯀꯥꯟꯗꯕꯨꯗꯤ ꯅꯨꯡꯉꯥꯏꯕ ꯑꯣꯏꯗ꯭ꯔꯦ ꯑꯗꯨ ꯑꯣꯏ ꯇꯥꯔꯁꯨ ꯑꯗꯨꯝ ꯑꯗꯨꯗꯤ ꯌꯥꯝ ꯇꯣꯏꯅ ꯍꯥꯞꯄ ꯈꯣꯠꯄ ꯅꯠꯇꯦꯅꯀꯣ ꯑꯗꯨꯝ ꯍꯥꯞꯄꯒ ꯂꯩꯕꯅꯤꯅ ꯑꯗꯨꯃꯥꯏꯅ ꯇꯧꯋꯦ ꯑꯗꯒꯤ ꯊꯥ ꯑꯃꯒꯤꯒꯨꯝꯕ ꯑꯗꯒꯤ ꯊꯥ ꯑꯍꯨꯝꯒꯤ ꯂꯩꯌꯦꯕ ꯑꯩꯅ ꯍꯥꯞꯄꯤ ꯊꯥ ꯑꯍꯨꯝꯒꯤꯗ ꯑꯗꯁꯨ ꯌꯥꯝꯗꯕꯅꯤ ꯂꯨꯄꯥ ꯆꯍꯨꯝꯒ ꯀꯌꯥꯅꯣ ꯈꯛꯇꯪ ꯑꯣꯏꯕꯅꯦꯕꯀꯣ ꯑꯗꯨꯒ ꯖꯤꯕꯤꯅ ꯇꯔꯨꯛ ꯈꯛꯇꯪ ꯐꯪꯕ ꯍꯥꯏꯗꯤ ꯁꯤꯛꯁ ꯖꯤꯕꯤꯅꯦꯕ ꯄꯨꯂꯞꯇꯨꯒꯤ ꯑꯗꯨ ꯑꯣꯏ ꯇꯥꯔꯗꯤ ꯑꯩꯅ ꯃꯇꯦꯛ ꯃꯇꯦꯛ ꯉꯍꯥꯛꯇ ꯉꯥꯛꯇ ꯃꯩ ꯃꯠꯈꯤꯕꯒꯨꯝꯕ ꯑꯗꯩ ꯑꯃ ꯑꯃ ꯇꯧꯕ ꯀꯥꯟꯗ ꯑꯗꯨꯨꯝ ꯑꯩꯅ ꯃꯄꯥꯟꯒꯨꯝꯕ ꯊꯣꯛꯄ ꯀꯥꯟꯗ ꯁꯤꯖꯤꯟꯅꯅꯕꯗꯤ ꯑꯗꯨꯝ ꯆꯤꯛꯁꯤꯕꯤꯗꯨꯅ ꯀꯣꯟꯅꯩꯑꯦꯕꯀꯣ ꯑꯗꯨ ꯂꯣꯏꯗ ꯉꯥꯏꯔꯤ ꯂꯣꯏꯕꯁꯦ ꯍꯌꯦꯁꯤꯇ ꯉꯥꯏꯔꯦꯕꯀꯣ ꯑꯃꯨꯛ ꯔꯤꯆꯥꯔꯖꯄ ꯍꯥꯞꯀꯗꯕꯅꯤ ꯑꯗꯨꯝ ꯑꯗꯨꯗꯨꯅ ꯍꯟꯖꯤꯜꯂꯛꯔꯨꯔꯒꯦ ꯀꯩꯗꯧꯇꯣꯏꯅꯣ ꯑꯗꯨꯝ ꯃꯥꯡꯒꯗꯧ ꯂꯩꯔꯁꯤꯕꯣꯅ ꯑꯦ ꯍꯥꯡꯒꯗꯕ ꯂꯩꯔꯁꯨꯕꯣꯟ ꯑꯗꯨꯃꯥꯏꯅ ꯈꯜꯂ ꯊꯝꯃꯕ ꯑꯗꯨꯏꯗꯨ ꯄꯗ
ꯑꯣ ꯑꯩꯈꯣꯏ ꯗꯦꯃꯣ ꯀꯩꯅꯣꯗ ꯋꯥꯏꯐꯥꯏꯗꯨ ꯂꯩꯇꯕ ꯌꯨꯝꯗꯁꯨ ꯁꯝꯗꯕ ꯀꯣ ꯑꯗꯒꯤ ꯑꯩꯅ ꯊꯕꯛ ꯆꯠꯄ ꯍꯥꯏꯁꯦ ꯊꯕꯛ ꯁꯛꯐꯝꯗꯨꯗꯗꯤ ꯀꯌꯥꯝ ꯄꯥꯏꯔꯨꯅꯤ ꯋꯥꯏ ꯐꯥꯏ ꯂꯩꯔꯁꯨ ꯍꯥꯏꯗꯤ ꯄꯨꯡ ꯑꯃ ꯄꯥꯏꯔꯗꯧ ꯉꯥꯏꯔꯦ ꯑꯗꯨꯗꯤ ꯀꯩꯁꯨ ꯃꯤ ꯁꯅꯔꯤꯉꯩꯗ ꯄꯥꯏꯕꯁꯨ ꯌꯥꯕ ꯅꯠꯇ ꯂꯩꯇꯕ ꯑꯗꯨꯗ ꯌꯨꯝꯗ ꯂꯩꯔꯀꯥꯟꯗꯗꯤ ꯑꯃꯨꯛ ꯋꯥꯏ ꯐꯥꯏꯗꯣ ꯐꯪꯗꯕꯅꯤꯅ ꯔꯤꯆꯥꯔꯖꯁꯨ ꯗꯔꯀꯥꯔ ꯑꯣꯏꯕ ꯑꯗꯨꯒꯤꯅꯤꯗ ꯍꯥꯟꯅ ꯑꯦꯝ ꯌꯨꯗ ꯂꯩꯒꯦꯗꯕꯨꯗꯤ ꯑꯦꯝ ꯌꯨꯒꯤ ꯋꯥꯏꯐꯥꯏꯗꯣ ꯑꯗꯨꯝ ꯃꯣꯏꯅ ꯑꯗꯨꯝ ꯁꯄ꯭ꯂꯥꯏ ꯇꯧꯕꯅꯤꯅ ꯑꯗꯨꯁꯨ ꯃꯩ ꯃꯨꯠꯂꯀꯥꯟꯗꯕꯨꯗꯤ ꯅꯨꯡꯉꯥꯏꯇꯦꯀꯣ ꯑꯗꯨꯕꯨꯗꯤ ꯑꯗꯨ ꯑꯗꯨꯝ ꯑꯗꯨꯗꯕꯨ ꯅꯨꯡꯉꯥꯏꯑꯕ ꯑꯗꯨꯁꯨ ꯄꯥꯁꯋꯥꯔꯁ ꯉꯇꯪ ꯂꯩ ꯆꯦꯟ ꯇꯧ ꯉꯥꯛꯇꯪ ꯆꯦꯟꯧ ꯉꯥꯛꯇꯪ ꯆꯦꯟ ꯇꯧꯕ ꯍꯥꯏꯁꯦ ꯑꯗꯨ ꯃꯣꯏ ꯔꯤꯅꯌꯨ ꯑꯗꯨ ꯇꯧꯕꯅꯦꯕ ꯑꯗꯨꯝ ꯊꯥꯕꯁ ꯊꯥꯔꯛꯀꯅꯤ ꯑꯗꯨꯒ ꯑꯗꯨꯃꯥꯏꯅ ꯇꯧꯔꯒ ꯁꯥꯟꯅꯕꯅꯤꯅ ꯅꯨꯡꯉꯥꯏꯇꯦꯕ ꯈꯔꯗꯤ ꯑꯗꯨꯝ ꯋꯥꯏꯑꯦꯕ ꯍꯥꯏꯗꯤ ꯁꯥꯇ꯭ꯔ ꯃꯌꯥꯝꯗꯨꯒ ꯁꯝꯖꯜꯂꯛꯀꯥꯟꯗ ꯅꯦꯠꯋꯥꯛꯁꯦ ꯈꯔ ꯅꯨꯡꯉꯥꯏꯇꯕ ꯌꯥꯎꯋꯦꯕ ꯑꯗꯨꯅ ꯑꯩꯅ ꯆꯥꯔꯖꯁꯨ ꯑꯗꯨꯝ ꯇꯉꯥꯏ ꯐꯗꯅ ꯆꯍꯤ ꯑꯃꯒꯤ ꯍꯥꯞꯄꯗꯨꯅ ꯇꯣꯡꯖꯕ ꯍꯥꯏꯇꯥꯔꯦꯀꯣ ꯑꯗꯨꯒꯤꯅꯤꯗ ꯄꯩꯁꯥ ꯈꯤꯇꯪ ꯐꯪꯉꯛꯀꯥꯟꯗ ꯍꯥꯞꯄꯧꯕꯅꯤꯅ ꯄꯩꯁꯥ ꯌꯥꯝ ꯄꯥꯏꯕꯤ ꯅꯠꯇꯦ ꯍꯥꯏ ꯃꯆꯤꯟꯠ ꯃꯆꯦꯠ ꯍꯥꯞꯄꯁꯤꯅ ꯍꯦꯟꯅ ꯆꯠꯂꯦ ꯍꯥꯏꯕ ꯄꯩꯁꯥꯁꯤꯦ ꯊꯥ ꯑꯃꯗ ꯌꯡꯉꯅ ꯂꯨꯄꯥ ꯂꯤꯁꯤꯡ ꯂꯨꯄꯥ ꯆꯍꯨꯝ ꯆꯍꯨꯝ ꯍꯥꯞꯄꯅꯤ ꯑꯗꯨꯩ ꯑꯃꯨꯛ ꯑꯦꯛꯁꯇ꯭ꯔꯥ ꯗꯗꯥꯇꯥ ꯑꯃꯨꯛ ꯂꯣꯏꯈꯤꯕꯩ ꯑꯃꯨꯛ ꯍꯥꯞꯄ ꯍꯥꯞꯄꯅꯤ ꯑꯗꯨꯝ ꯆꯥꯝꯃꯉꯥꯒꯤ ꯆꯥꯡꯗꯤ ꯑꯗꯨꯝ ꯆꯠꯄꯅꯤꯅꯀꯣ ꯑꯗꯨꯅ ꯑꯩꯅ ꯀꯣꯂꯥꯎꯃꯩ ꯂꯨꯄꯥ ꯂꯤꯁꯤꯡ ꯑꯍꯨꯝꯗꯣ ꯀꯩꯁꯨ ꯍꯥꯏꯗꯤ ꯆꯍꯤ ꯑꯃꯗꯨ ꯀꯩꯁꯨ ꯌꯦꯡꯅꯔꯨꯀꯥꯟꯗ ꯌꯥꯝ ꯇꯣꯡꯖꯕꯗꯣ ꯍꯥꯏꯇꯥꯔꯦꯀꯣ ꯑꯗꯨꯒꯤ ꯈꯜꯂꯒ ꯍꯥꯞꯄꯅꯤꯗ
ꯑꯣ ꯐꯩꯌꯦ ꯐꯩꯌꯦ ꯑꯗꯨꯅꯕꯨꯗꯤ ꯐꯩꯌꯦꯕꯀꯣ ꯑ ꯑꯩꯈꯣꯏꯗꯤ ꯑꯃꯨꯛ ꯌꯥꯝꯅ ꯑꯩꯗꯤ ꯅꯦꯠꯇꯨ ꯀꯩꯁꯨ ꯌꯥꯝ ꯁꯤꯖꯤꯟꯅꯕꯁꯨ ꯑꯣꯏꯗꯦꯗꯅꯀꯣ ꯑꯗꯨꯅ
ꯍꯣꯏ ꯑꯗꯨꯒ ꯈ꯭ꯋꯥꯏ ꯂꯨꯕꯅ ꯇꯧꯔꯤꯁꯦ ꯐꯣꯟꯁꯦ ꯌꯥꯁꯤꯜꯂꯛꯇꯕꯁꯤꯅꯦ ꯐꯣꯟ ꯑꯃ ꯂꯩꯅꯤꯡꯉꯕꯅꯦ ꯑꯩꯁꯦ ꯐꯣꯟꯁꯦ ꯑꯃꯁꯦ ꯑꯩꯁꯦ ꯄꯩꯁꯥꯁꯦ ꯂꯩꯃꯟꯗꯕꯒꯤ ꯃꯊꯪ ꯃꯊꯪ ꯊꯥ ꯐꯥꯎꯗꯗꯤ ꯑꯗꯨꯝ ꯄꯩꯁꯥꯕꯨꯗꯤ ꯂꯥꯛꯑꯅꯤ ꯂꯥꯛꯄꯕꯨꯗꯤ ꯑꯗꯨꯒ ꯂꯩꯕꯕꯨꯗꯤ ꯀꯣꯟꯅꯅꯦꯕ ꯀꯣꯟꯅꯕꯨꯗꯤ ꯑꯗꯣ ꯍꯟꯗꯛ ꯊꯥꯁꯤꯗ ꯑꯩ ꯌꯥꯝ ꯂꯣꯏꯅꯤꯡꯕ ꯍꯥꯏꯇꯥꯔꯦ ꯇꯧꯔꯤꯁꯦ ꯑꯗꯨꯒꯤ ꯄꯩꯁꯥꯁꯦ ꯀꯟꯅ ꯇꯥꯅꯕ ꯍꯣꯠꯅꯔꯤꯕꯅꯦ ꯍꯧꯖꯤꯛ
ꯂꯩꯔꯗꯤ ꯀꯔꯝꯕ ꯐꯣꯟ ꯂꯩꯗꯣꯏꯅꯣ ꯅꯪꯒꯤꯗꯤ
ꯑꯩ ꯑꯦꯟꯗ꯭ꯔꯣꯏꯗ ꯑꯗꯨꯝ ꯄꯥꯏꯅꯤꯗ ꯑꯩ ꯑꯇꯣꯞꯄ ꯃꯃꯜ ꯑꯥꯝꯕꯒ ꯄꯥꯏ ꯑꯗꯨꯝ ꯇ꯭ꯋꯦꯟꯇꯤ ꯐꯥꯏꯚ ꯌꯧꯕ ꯇ꯭ꯋꯦꯟꯇꯤ ꯐꯥꯏꯚ ꯑꯗꯨꯋꯥꯏ ꯂꯩꯕ ꯑꯗꯨꯃꯥꯏꯅ ꯇꯧꯔꯒ ꯄꯥꯏꯒꯦꯅ ꯈꯜꯂꯦ ꯑꯗꯨꯗ ꯑꯩꯅ ꯄꯥꯏꯅꯤꯡꯕꯗ ꯑꯃꯨꯛ ꯀꯩꯅꯣꯒꯨꯝꯕ ꯄꯥꯏꯅꯤꯡꯕ ꯀꯩꯒꯕ ꯀꯥꯎꯕ ꯀꯥꯎꯈ꯭ꯔꯦ ꯃꯃꯤꯡꯗꯨ ꯀꯥꯎꯈ꯭ꯔꯦ ꯍꯥꯏꯁꯨ ꯑ ꯋꯥꯠ ꯅꯠꯇꯦ ꯋꯥꯟ ꯄ꯭ꯂꯁ ꯀꯨꯝꯕ ꯑꯃ ꯄꯥꯏꯅꯤꯡꯕ ꯁ ꯁꯦꯝꯁꯨꯡꯗꯣ ꯍꯥꯏꯕꯅꯤꯉꯣꯏꯅ ꯁꯁꯨꯡꯗꯣ ꯍꯥꯏꯗꯤ ꯁꯦꯝꯁꯨꯡꯗꯣ ꯄꯥꯏꯅꯤꯡꯗꯦꯕ ꯂꯣꯟ ꯂꯧꯔꯒꯕꯨꯗꯤ ꯄꯥꯏꯕ ꯌꯥꯏꯁꯤꯅꯤꯀꯣ ꯑꯗꯨ ꯑꯩꯗꯤ ꯄꯥꯏꯅꯤꯡꯉꯦ ꯀꯨꯏꯅ ꯈꯥꯡꯗꯦꯕ ꯑꯗꯨꯒꯤ ꯑꯩꯅ ꯋꯥꯟ ꯄ꯭ꯂꯁꯀꯨꯝꯕ ꯅꯠꯇ꯭ꯔꯒ ꯃꯣꯇꯣꯔꯂꯥꯒꯨꯝꯕꯕꯁꯤꯁꯨ ꯑꯗꯨꯝ ꯐꯩꯌꯦꯕ ꯀ ꯀ꯭ꯋꯥꯂꯤꯇꯤ ꯑꯗꯨꯝ ꯂꯩꯌꯦꯕ ꯑꯗꯨꯒ ꯑꯃꯨꯛ ꯂꯣꯏꯁꯤꯅ ꯑꯃꯨꯛ ꯃꯣꯏꯅꯀꯣ ꯁꯥꯔꯚꯤꯁꯤꯡꯒꯨꯝꯕꯁꯦ ꯑꯃꯨꯛ ꯃꯄꯥꯟꯗ ꯊꯥꯕꯀꯣ ꯁꯤꯗ ꯁꯥꯔꯚꯤꯁꯤꯡ ꯇꯧꯐꯝꯁꯦ ꯀꯌꯥ ꯂꯩꯇꯕ ꯑꯗꯨꯒꯤ ꯈꯤꯇꯪ ꯐꯔꯥꯛ ꯇꯥꯕꯩꯅꯦꯕ ꯑꯗꯨ ꯅꯠꯇꯕꯤꯗꯗꯤ ꯐꯣꯟꯗꯤ ꯑꯗꯨꯝ ꯅꯨꯡꯉꯥꯏꯕ ꯍꯥꯏꯇꯥꯔꯦ ꯃꯣꯏ ꯍꯧꯖꯤꯛ ꯑꯅꯧꯕ ꯊꯣꯛꯑꯦ ꯀꯥꯡꯕꯨꯁꯦ ꯑꯗꯨꯗꯤ ꯈꯜꯂꯝꯃꯤꯅꯤ ꯑꯦꯝ ꯑꯥꯏ ꯄꯥꯏꯁꯤ ꯔꯥ ꯑꯗꯩ ꯑꯦꯝ ꯑꯥꯏꯁꯤꯁꯨ ꯑꯃꯨꯛ ꯇꯟꯕ ꯍꯥꯏꯇꯥꯔꯦꯀꯣ ꯑꯗꯨꯅ ꯈꯟꯖꯅꯔꯤ ꯍꯧꯖꯤꯛ
ꯍꯣꯏ ꯍꯣꯏ ꯐꯥꯏꯗ ꯎꯝ ꯍꯣꯏ ꯍꯣꯏ ꯊꯝꯃꯣ ꯊꯝꯃꯣ ꯎꯝ